ꯇꯥ ꯍ꯭ꯔꯣ
ꯇꯌꯦ
ꯑꯁ ꯉꯁꯥꯏꯒꯤ ꯅꯦꯠꯋꯥꯛ ꯅꯨꯡꯉꯥꯏꯇ꯭ꯔꯕ ꯃꯥꯜꯜꯂꯤꯅꯦ
ꯑꯣ ꯀꯩꯗꯧꯔꯒꯦ
ꯐꯣꯟꯗꯣ ꯀꯛꯊꯈ꯭ꯔꯦꯕ
ꯑꯣ
ꯑꯗꯨꯅ ꯑꯩ ꯑꯃꯨꯛꯀ ꯇꯧꯔꯛꯄꯅꯦꯕ ꯅꯪꯁꯨ ꯑꯃꯨꯛꯀ ꯇꯧꯔꯛꯇꯦ
ꯑꯣ ꯅꯨꯡꯉꯥꯏꯇꯕꯒꯤ ꯑꯣꯏꯔꯝꯅꯦ ꯀꯩꯗꯧꯔꯦ ꯆꯥꯛ ꯌꯦꯟꯁꯥꯡ ꯊꯣꯡꯕ ꯂꯣꯏꯔꯕꯣ
ꯂꯣꯏꯔꯦ ꯍꯣꯔꯦꯟ ꯆꯇꯅꯤ ꯇꯧꯔꯒ ꯏꯔꯣꯂꯒ ꯆꯥꯕ ꯈꯛꯇꯪ ꯐꯨꯠꯄ ꯂꯣꯏꯔꯦ ꯑꯗꯨ
ꯎꯝ ꯍꯥꯎ ꯍꯥꯎꯒꯦꯔꯣ
ꯍꯥꯎꯔꯅꯤ ꯑꯩꯅ ꯈꯣꯡꯗ꯭ꯔꯨꯝꯗꯣ ꯆꯝꯐꯨ ꯇꯧꯔꯦ ꯑꯗꯨꯒ ꯌꯦꯨꯝ ꯐꯨꯠꯂꯦ ꯑꯗꯨꯗꯣ ꯊꯔꯣꯏꯗꯣ ꯑꯂꯨꯒ ꯏꯔꯣꯜꯂꯅꯤ
ꯔꯣꯝꯗꯤ ꯀꯥꯏꯗꯒ
ꯍꯥꯥ
ꯍꯨꯝꯗ꯭ꯔꯨꯝꯗꯤ ꯀꯥꯏꯗꯒꯤꯅꯣ
ꯃꯤꯅ ꯄꯤꯔꯛꯄꯅꯦ
ꯑꯦ ꯍꯋꯥꯅꯤꯣ ꯍꯣꯏ ꯀꯨꯏꯔꯦ ꯍꯥꯏꯗꯤ ꯆꯥꯗꯕ ꯈꯣꯡꯗ꯭ꯔꯨꯝ
ꯆꯝꯐꯨꯠ ꯆꯨ ꯃꯔꯛꯇ ꯆꯥꯒꯗꯧꯕꯅꯦ
ꯍꯣꯏꯣꯏ ꯑꯩꯗꯤ ꯀꯥꯡꯉꯥꯎ ꯌꯥꯝ ꯆꯥꯏ
ꯑꯁ ꯊꯥꯎ ꯉꯥꯛꯇ ꯆꯥꯕꯒꯤ ꯑꯣꯏꯔꯝꯅꯤ ꯅꯣꯏꯌꯦ ꯍꯥꯏꯗꯨꯅ
ꯑꯣꯏꯔꯝꯗꯧ ꯃꯥꯜꯂꯦ
ꯎꯝ ꯑꯁ ꯈꯣꯡꯗ꯭ꯔꯝꯒꯨꯝꯕꯗꯤ ꯇꯥꯡꯉꯦ
ꯇ꯭ꯋꯦꯟꯇꯤ ꯂꯨꯄꯥ ꯀꯨꯟ ꯀꯨꯟꯊ꯭ꯔꯥ ꯑꯗꯨꯝ ꯑꯗꯨꯝ ꯄꯤꯕꯅꯦꯍꯦ
ꯑꯣ ꯑꯩꯁꯦ ꯏꯊꯟꯇ ꯑꯁ ꯂꯩꯕꯅꯤꯅꯀꯣ ꯆꯥꯎꯕꯇꯟ
ꯀꯨꯟ ꯀꯨꯟꯊ꯭ꯔꯥ ꯄꯤꯕꯗꯣ ꯅꯪ ꯊ꯭ꯔꯤ ꯗꯦꯖꯀꯨꯝꯕꯗꯣ ꯅꯨꯃꯤꯠ ꯑꯍꯨꯝ ꯃꯔꯤ ꯑꯗꯨꯝ ꯆꯥꯕ ꯌꯥꯔꯦ ꯑꯩꯁꯨ ꯅꯍꯥꯟ ꯑꯗꯨꯃꯥꯏꯅ ꯇꯧꯔꯒ ꯆꯥꯕꯅꯤ ꯀꯣꯏꯅ ꯀꯥꯛꯁꯂꯒꯥ ꯊꯝꯃꯗꯤꯀꯣ ꯈꯔ ꯃꯍꯥꯎꯗꯣ ꯈꯔ ꯀꯩꯅꯣ ꯇꯧꯕꯅꯤ ꯆꯝꯕꯅꯤ ꯆꯥꯝꯊꯣꯛꯄꯅꯦꯅ
ꯑꯣ
ꯐ꯭ꯔꯦꯁ ꯑꯣꯏꯅ ꯀꯛꯑꯒ ꯆꯝꯐꯨ ꯇꯧꯔꯗꯤꯒ ꯈꯔ ꯊꯨꯝꯕꯅꯦꯕ ꯊꯨꯝ ꯈꯤꯇꯪ ꯍꯥꯞꯄꯒ
ꯑꯩꯗꯤ ꯑꯣ ꯑꯣ ꯁꯥꯒꯨꯝꯕ ꯊꯣꯡꯗ꯭ꯔꯗꯤ ꯆꯥꯅꯤꯡꯗꯦꯕꯣ ꯆꯝꯐꯨꯁꯦ ꯀꯩꯅꯣꯁꯨ ꯆꯥꯅꯤꯡꯉꯦ ꯁꯣꯏꯕꯨꯝꯁꯨ ꯆꯥꯏ ꯁꯣꯏꯕꯨꯝꯁꯨ ꯍꯥꯎꯋꯦꯀꯣ
ꯏꯔꯣ ꯑꯃ ꯍꯥꯎꯕꯅꯦ ꯑꯗꯨꯁꯨ
ꯍꯔꯣ ꯑꯣꯏꯅ ꯃꯦ ꯑꯩ ꯎꯔꯣ ꯑꯀꯪꯕꯗꯨ
ꯅꯃ ꯑꯣꯁꯒꯥ ꯁꯣꯏꯒꯨꯡꯒꯥꯥ ꯑꯥ ꯍꯧꯖꯤꯛ ꯎꯁꯣꯏ ꯊꯣꯛꯣꯛꯄꯗꯣ
ꯑ
ꯑꯗꯣ ꯑꯁ ꯍꯥꯎꯕꯅꯦ ꯅꯉꯥꯟꯅ ꯑꯩ ꯑꯁ ꯑꯣꯛꯁꯥꯒ ꯁꯣꯏ ꯎꯁꯣꯏꯗꯨꯣ ꯆꯥꯕꯅꯦꯅꯦ
ꯎꯝ ꯍꯥꯎꯒꯅꯤ ꯀꯣ
ꯏꯊꯟꯇ ꯆꯥꯕꯅꯦ ꯑꯗꯣ ꯑꯁ
ꯑꯁ ꯃꯤ ꯈꯔ ꯌꯥꯝꯃꯅꯤ ꯍꯦꯟꯅ ꯍꯥꯎꯒꯅꯤ
ꯅꯣꯡꯃꯁꯥꯁꯦ
ꯍꯣꯏ ꯆꯥꯁꯦ
ꯀꯩ ꯅꯨꯃꯤꯗ ꯆꯥꯁꯦ ꯑꯗꯨꯣ ꯈꯜꯂꯛꯑꯣ
ꯍꯣꯏ ꯁꯤ ꯀꯩꯅꯣ ꯇꯧꯔꯒ ꯆꯥꯔꯁꯦ ꯑꯗꯣ ꯍꯧꯖꯤꯛꯀꯥꯟ ꯑꯣꯛ ꯆꯥꯅꯤꯡꯗꯦꯅꯦ ꯁꯟ ꯆꯥꯅꯤꯡꯉꯤꯅꯦ
ꯑꯁ ꯑꯩꯗꯤꯀꯣ ꯁꯟꯗꯣ ꯌꯥꯝ ꯆꯥꯔꯗꯤ ꯇꯨꯝꯕ ꯌꯥꯔꯦꯕ
ꯀꯔꯤ
ꯂꯩꯥꯏꯅꯥ ꯑꯃ ꯂꯩꯕꯒꯤ ꯁꯟꯗꯣ ꯁꯟꯒ ꯕꯣꯏꯂꯔꯒ ꯄꯥꯝ ꯆꯥꯅꯤꯡꯗꯦ ꯏꯅꯦ
ꯑꯣ ꯑꯩꯗꯤ ꯕꯣꯏꯂꯔ ꯌꯥꯝ ꯆꯥꯕ ꯌꯥꯗꯦ ꯑꯩꯁꯨ ꯁꯟꯗꯦ ꯆꯥꯕ ꯌꯥꯏꯦ
ꯎ ꯁ ꯁꯟꯖꯥꯔꯤꯕꯔꯤꯕꯣ ꯇꯨꯝꯃꯦ ꯌꯥꯔ
ꯁꯟꯖꯔꯗꯤ ꯎꯝ ꯌꯥꯒꯨꯝꯕ ꯁꯨꯝ ꯅꯥꯏꯌꯦꯦ ꯍꯥꯏꯀꯣ
ꯑꯒꯔ ꯆꯕꯁ
ꯎꯝ ꯑꯩꯒꯤ ꯌꯥꯗꯁꯨ ꯇꯧꯋꯦ
ꯑꯁ ꯅꯪꯁ ꯌꯥꯗꯣ ꯀꯃꯥꯏꯅ ꯇꯧꯕꯩꯔꯥ
ꯏꯌꯥꯗꯣ ꯒꯦꯞ ꯂꯩꯕꯅꯦ ꯃꯅꯨꯡꯗ ꯆꯪꯕꯒꯤꯀꯣ ꯍꯥꯒꯠꯆꯩ
ꯑꯣ ꯑꯁ ꯑꯗꯨꯗꯤ ꯆꯥꯔꯨꯔꯅꯨ
ꯌꯥꯑꯣꯦꯗꯣ ꯎꯝ ꯆꯅꯤꯡ
ꯑꯩꯗꯤ ꯁꯟꯗꯣ ꯄꯥꯡ ꯆꯥꯅꯦ
ꯁꯟꯗꯤ ꯌꯥꯝꯅꯁꯨ ꯐꯪꯗꯦꯀꯣ
ꯊꯥꯡꯕꯅꯦꯍꯦ ꯃꯍꯥꯟ ꯑꯩ ꯂꯩꯥꯏꯌꯦꯍꯦ
ꯑꯩꯈꯣꯏ ꯁꯤꯗꯗꯤ ꯐꯪꯗꯦ
ꯈꯔ ꯂꯥꯞꯄ ꯂꯥꯞꯄꯗ ꯆꯠꯂꯣ ꯑꯗꯨꯒ ꯐꯪꯕꯅꯦ
ꯄ ꯇꯜꯂꯦ
ꯍꯥꯟꯅ ꯑꯩ ꯂꯥꯞꯄ ꯃꯐꯝꯗꯣ ꯐ ꯂꯕ ꯇꯧꯄ ꯆ ꯕꯁ ꯀꯦꯖꯤ ꯑꯃꯗ ꯇꯨ ꯐꯤꯐꯇꯤ ꯑ ꯐꯣ ꯅ ꯇꯪꯈꯥꯏ ꯂꯧꯕꯗ ꯇꯨ ꯐꯤꯐꯇꯤ ꯑꯣꯏꯕꯅꯦ
ꯖ ꯑꯣ ꯀꯃꯜꯂꯕꯅꯦ
ꯎꯝ ꯅꯁꯨ ꯑꯣ ꯍꯦꯟꯅ ꯍꯥꯎꯗ꯭ꯔꯣ ꯅꯥꯟꯗ ꯀꯣꯏꯔ ꯍꯣꯏꯣꯔꯦꯟ ꯂꯩꯃꯤꯟꯅꯕꯁꯤꯡꯒꯣ
ꯎꯝ
ꯁꯟ ꯅꯨꯡꯁꯥꯗꯣ ꯑꯗꯣ ꯊꯣꯡꯕꯅꯦ ꯑꯁ ꯌꯥꯝ ꯍꯥꯎꯋꯦ
ꯎꯝ ꯈꯔ ꯈꯥꯔꯕꯀꯣ ꯑꯁ
ꯎꯝ
ꯅꯤꯡꯉ ꯃꯤꯅꯦ
ꯀꯨꯀꯔꯗ ꯑꯍꯨꯝꯅꯤ ꯑꯁ ꯀꯥꯃꯁꯨ ꯌꯥꯝ ꯀꯜꯂꯦꯍꯦ
ꯍꯣꯏ
ꯅꯣꯏ ꯅꯣꯏ ꯆꯥꯗ꯭ꯔꯣ ꯍꯟꯗꯛ
ꯑꯩ ꯀꯨꯏꯔꯦ ꯅꯍꯥꯟ ꯌꯨꯝꯗꯒꯤ ꯎꯝ ꯃꯅꯨꯡ ꯃꯅꯨꯡ ꯁꯥꯗꯣ ꯄꯨꯔꯛꯄ ꯑꯀꯪꯕꯗꯣ ꯑꯗꯨꯗꯣ ꯌꯥꯝ ꯀꯜꯂꯦ ꯃꯥꯒꯤ ꯃꯔꯤꯟꯣꯣꯔꯕꯥꯜꯃ ꯅꯝꯅ
ꯔꯕꯔ ꯃꯅꯥꯝ ꯅꯝꯃꯦ ꯍꯥꯏꯅꯗꯤꯦ ꯑꯗꯨꯗꯨꯅꯤꯛꯇ ꯃꯔꯤꯟ ꯈꯛꯇ ꯊꯣꯡꯃꯅꯤꯀꯣ ꯃꯤꯛꯁ ꯇꯧꯕꯗꯨꯅ ꯍꯥꯎꯋꯦꯕ ꯑꯗꯨꯝ ꯃꯅꯨꯡꯅꯨꯡꯁꯥ ꯑꯣꯏꯔꯒ ꯀꯩꯅꯣꯒꯨꯝꯕꯗꯣ ꯃꯥꯒꯤ ꯎꯝꯚꯔꯒꯨꯝꯝꯕ ꯌꯥꯎꯕꯗ
ꯑꯗꯣ ꯎ ꯁꯟꯁꯥ ꯇꯥꯡꯍꯜꯂꯒꯀ ꯄꯥꯟ ꯊꯣꯡꯕꯁꯨ ꯍꯥꯎꯕꯅꯦ ꯑꯗꯨꯒ
ꯍꯕꯅꯤꯛꯇ ꯥꯟꯁꯨ ꯆꯥꯕ ꯐꯪꯗ꯭ꯔꯦ ꯍꯧꯖꯤꯛꯀꯥꯟꯗꯤ
ꯍꯟꯗꯛ ꯑꯅꯥꯎꯕ ꯊꯣꯛꯄꯅꯦ ꯑꯩ ꯅꯍꯥꯟ ꯂꯩꯔꯨꯔꯦ ꯑꯁ ꯅꯍꯥꯟ ꯁꯟꯁꯥꯔ ꯀꯪꯍꯜꯂꯒ ꯊꯣꯡꯉꯒ ꯆꯥꯔꯅꯦ ꯑꯁ ꯑꯗꯨꯒ ꯂꯣꯝꯕ ꯑꯃ ꯂꯩꯕꯗꯣ
ꯑꯥ
ꯑꯗꯣ ꯍꯥꯞꯄꯦ ꯑꯁ ꯍꯦꯔꯤꯄꯣꯞꯁꯨ ꯍꯥꯞꯄꯦ ꯑꯁ
ꯑ ꯍꯥꯎꯔꯝꯅꯤꯀꯣ
ꯑꯁ ꯌꯥꯝ ꯍꯥꯎꯅꯤ ꯑꯗꯨꯒ ꯃꯥꯏꯔꯦꯟꯁꯨ ꯊꯣꯡꯉꯒ ꯍꯥꯎꯕꯅꯦ ꯆꯠꯉ
ꯎꯝ ꯎꯁꯕ ꯂꯥꯛꯀꯦ
ꯑꯩꯗꯤ ꯃꯔꯛ ꯃꯔꯛꯇ ꯀꯪꯍꯜꯂꯦꯕ ꯁꯦꯟꯖꯥꯡ ꯍꯥꯎꯗ꯭ꯔꯀꯥꯟꯅ ꯑꯁ ꯆꯪꯗꯦꯕ ꯆꯥꯛ
ꯎꯝ ꯁꯥꯒꯨꯝꯕ ꯀꯪꯕꯁꯨ ꯍꯥꯎꯋꯦ ꯌꯦꯟꯖꯥꯡꯗ
ꯎꯝ ꯊꯥ ꯄꯁꯨ ꯍ ꯑꯗꯣ ꯁꯟꯁꯥꯗꯤ ꯄꯥꯛꯅ ꯆꯥꯕ ꯌꯥꯗꯕꯅꯤꯅ ꯑꯦꯁ ꯁꯟꯗꯀ ꯂꯦꯞꯄꯒꯦꯅ ꯈꯜꯂꯤꯕꯅꯤꯅꯦ
ꯎꯝ ꯑ ꯄꯣ ꯑꯝꯕꯅꯤ
ꯍꯖꯤ ꯍꯖꯤ ꯆꯥꯀꯣ ꯑꯁ ꯇꯨꯝꯝꯕ ꯌꯥꯗꯦꯕ
ꯍꯣꯏ
ꯑꯣꯁꯥꯅ ꯍꯥꯎꯋꯦ ꯑꯣꯧꯁꯥꯗꯤ ꯀꯩꯝ ꯇꯧꯗꯕ
ꯁꯔꯦ ꯈꯛ ꯆꯥꯡꯀꯅꯗꯦꯗ ꯏꯂꯔꯒꯁꯦ ꯕꯣꯂꯔꯗꯤ ꯐꯠꯇꯦ ꯍꯥꯏꯕꯅ ꯎꯝ ꯆꯤꯡꯒꯤ ꯌꯦꯟꯗꯨꯅ ꯍꯥꯎꯋꯦꯀꯣ
ꯇꯥꯡꯕ ꯍꯥꯎꯖꯣ ꯍꯥꯎꯕ
ꯃꯍꯤ ꯊꯛꯄ ꯍꯛꯆꯥꯡꯁꯨ ꯐꯕ ꯕꯂꯔꯅꯤ ꯍꯣꯁꯨ ꯍ ꯍꯥꯎ ꯍꯥꯎꯁꯨ ꯑꯗꯨꯝ ꯃꯛꯇ ꯍꯥꯎꯦ ꯂꯔꯁꯨ ꯑꯗꯨꯝ ꯆꯥꯔꯗꯤ ꯍꯥꯎꯇꯦ
ꯍꯣꯏ ꯑꯗꯨꯝ ꯃꯔꯛ ꯃꯔꯛꯇ ꯆꯥꯅꯤꯡꯕ ꯐꯥꯎꯕꯅꯦꯕ
ꯎꯝ
ꯍꯥꯏꯗꯤ ꯏꯁꯤꯡ ꯑꯁ ꯃꯥꯒꯦ ꯇꯧꯋꯤ ꯏꯁꯤꯡ ꯁꯥꯍꯜꯂꯤꯅꯤꯍꯦ ꯑꯩꯗꯤ ꯍꯦ ꯍꯛꯆꯥꯡꯁꯦ ꯁꯥꯒꯠꯂꯦꯕ ꯑꯁ ꯌꯥꯗꯦꯕ ꯑꯗꯣ ꯏꯅꯔꯖꯤꯁꯨ ꯌꯥꯎꯋꯦ ꯑꯁ ꯆ ꯊꯣꯡꯕ ꯇ ꯇꯟ ꯊꯣꯡꯉꯦꯅꯤꯅꯦ
ꯏꯥꯛꯁꯗ꯭ꯔꯣ
ꯆꯥꯦ ꯐꯠꯇꯕ
ꯑꯣ ꯀꯔꯤ ꯑꯗꯨꯗꯤ ꯍꯤꯗꯥꯛ ꯑꯃ ꯑꯃꯨꯛꯀ ꯆꯥꯋꯣ
ꯀ꯭ꯂꯥꯏꯃꯦꯠꯁꯨ ꯆꯦꯟꯖ ꯑꯣꯏꯕꯒꯤ ꯑꯁ ꯌꯥꯗꯦ
ꯍꯣꯏꯣꯏ ꯑꯩꯀꯥꯟ ꯁꯥꯕꯒꯤꯀꯣ ꯑꯩꯁꯨ ꯅꯍꯥꯟ ꯑꯅꯦ ꯑꯃꯀ ꯐꯔꯦꯏꯗꯤꯦ ꯍꯤꯗꯥꯛ ꯈꯔ ꯆꯥꯔꯒ ꯑꯦꯟꯇꯤꯕꯥꯌꯣꯇꯤꯛꯇꯣ ꯆꯥꯕꯒꯤ ꯈ ꯐꯔ ꯕꯇ ꯇꯣ ꯂꯩꯔꯒ ꯊꯝꯃꯣ ꯅꯪꯁꯨ
ꯑꯌꯨꯛꯁꯨ ꯆꯥꯈ꯭ꯔꯕꯅꯦꯕ ꯑꯗꯨ ꯈꯪꯗꯦꯅꯦ ꯐꯔꯛꯇꯦꯅꯦ
ꯅꯔꯤ ꯁꯥꯕ ꯝ ꯁꯥꯕ ꯏꯀ ꯁ ꯈꯥꯎ ꯁꯣꯛꯀꯅꯤ ꯑꯦꯁ ꯍꯣꯁꯄꯤꯇꯥꯜ ꯅꯪꯒ ꯆꯠꯂꯅꯤꯀꯣ
ꯑꯩꯗꯤ ꯗꯤꯁꯇ꯭ꯔꯤꯛ ꯂꯩꯕꯒꯤꯀꯣ ꯑꯁ ꯌꯥꯗꯦꯅꯦ
ꯎꯝ ꯑꯁꯨꯨ ꯂꯩꯥꯏꯌꯦ ꯇꯦꯁꯇ ꯂꯩꯥꯏꯕꯁꯦ ꯕꯣꯏꯂꯔꯒꯨꯝꯕꯁꯨ ꯌꯥꯝ ꯆꯥꯒꯅꯨ ꯍꯥꯏꯕꯅꯦ ꯑꯣꯛꯀꯨꯝꯕ ꯉ ꯎ ꯎꯝ ꯈꯣꯡ ꯈꯨꯠꯁꯨ ꯁꯥꯏꯀꯣ
ꯑꯁ ꯉꯔꯥꯡ ꯅꯨꯡꯗꯥꯡꯗꯣ ꯑꯩꯗꯣ ꯑꯁ ꯍꯟꯗꯛ ꯃꯔꯣꯛ ꯆꯨ ꯌꯥꯝ ꯆꯥꯕ ꯏꯁꯤꯡꯗꯣ ꯌꯥꯝ ꯊꯛꯇꯕ ꯑꯗꯨꯒꯤ ꯑꯁ ꯉꯔꯥꯡꯗꯥꯥꯡ ꯇꯨꯝꯕ ꯌꯥꯗ꯭ꯔꯦ ꯀꯣꯛꯁꯦ ꯁꯥꯒꯠꯄꯅ
ꯍꯣꯏ ꯃꯄꯥꯟꯗꯁꯨ ꯊꯣꯛꯄ ꯌꯥꯗꯦꯀꯣ ꯅꯨꯡꯁꯥꯗ ꯀꯒꯦꯝ ꯆꯠꯦ
ꯎꯝ ꯑꯩꯗꯤ ꯉꯁꯤ ꯁꯣꯡꯊꯣꯛꯑꯊꯦ ꯅꯨꯃꯤꯠ ꯑꯅꯤ ꯁꯨꯔꯦ ꯑꯗꯨꯃꯥꯏꯅ ꯇꯧꯕ ꯌꯥꯏ ꯑꯗꯨꯅ
ꯑꯩꯁꯨ ꯉꯔꯥꯡ ꯕꯖꯥꯔ ꯆꯠꯄꯒꯤ ꯑꯁ ꯁꯥꯏ ꯂꯣꯏꯅ ꯀꯣꯛꯇ ꯅꯥꯕ ꯆꯤꯛꯄ ꯇꯔꯒꯤ ꯑꯁ ꯃꯤꯠꯁꯨ ꯐꯔꯅ ꯎꯗꯕ ꯃꯤꯠꯁꯨ ꯁꯦꯡꯅ ꯎꯗꯕ ꯀꯀꯣ ꯄꯦꯛ ꯍꯥꯞꯄꯅꯦꯕ
ꯐꯪꯗ꯭ꯔꯦꯅꯦ ꯇꯧꯔꯤꯁꯦ
ꯑ ꯋꯥꯔꯗꯤ ꯃꯔꯔꯗꯤ ꯇ
ꯑꯅꯤ ꯄꯨꯡ ꯀꯌꯥ ꯆꯥꯛꯆꯥ ꯑꯗꯨꯅꯣ
ꯑ ꯈ ꯑ ꯆꯔ ꯋꯥꯗ
ꯑ
ꯑꯌꯨꯛꯀꯤ ꯆꯥꯛꯅꯤ ꯑꯗꯨ ꯁꯥꯜꯂꯒ ꯆꯥꯕꯅꯤ
ꯊꯦꯟ ꯃ ꯆꯥꯔꯒ ꯊꯦꯅ ꯍꯧꯒꯠꯄ ꯑꯣꯏꯔꯝꯃꯅꯤꯗ
ꯑꯥ
ꯎꯝ ꯏꯊꯟꯇ ꯂꯥꯛꯏꯗꯤ ꯑꯗꯨꯃꯥꯏꯅ ꯇꯧꯒꯕꯅꯤꯀꯣ
ꯑꯣ ꯊꯦꯡꯅ ꯆꯥꯔꯕꯅꯤꯅꯀꯣ ꯅꯨꯃꯤꯗꯥꯡꯗꯁꯨ ꯑꯃꯨꯛꯀ ꯊꯦꯡꯅ ꯆꯥꯕ ꯖ ꯁꯥ ꯊꯣꯡꯕ ꯆꯥꯔꯅꯤ ꯑꯃꯨꯛꯀ ꯂꯥꯛꯑꯒꯅꯤꯗ
ꯑꯁ ꯏꯁꯥ ꯁꯥꯒꯠꯂꯗꯤꯦ ꯀꯩꯝ ꯇꯧꯅꯤꯡꯗꯦ
ꯎꯝ ꯅꯪꯗꯤ ꯕꯣꯜꯒ ꯑꯝꯇ ꯌꯦꯡꯗ꯭ꯔꯣ
ꯑꯥ
ꯀꯌꯦꯡꯗ꯭ꯔꯣ
ꯑꯩ ꯌꯦꯡꯅꯦꯦ ꯇꯕꯣ ꯑꯁꯤ ꯌꯦꯡꯅꯤꯡꯅꯦꯦ
ꯅꯨꯡꯉꯥꯏꯕꯅꯦ ꯌꯦꯡꯉꯣ ꯑ ꯌꯦꯡꯉꯦꯗꯤ ꯑꯗꯨꯝ
ꯎꯝ ꯁꯤ ꯌꯥꯝ ꯐꯩ ꯑꯁ
ꯊꯦꯡꯅ ꯁꯥꯟꯅꯕꯗꯣ ꯑꯁ ꯇꯨꯝꯕ ꯌꯥꯗꯕꯒꯤ ꯌꯦꯡꯕꯅꯤꯗ
ꯑꯗꯨꯦ
ꯃꯒꯨ ꯌꯦꯟꯕꯗꯨ
ꯌꯥꯅꯤꯡꯗꯗ ꯌꯥꯝꯅ ꯑꯗꯨꯝ ꯑꯩꯅ ꯄꯥꯝꯕ ꯀꯟꯇ꯭ꯔꯤ ꯁꯥꯟꯅꯕꯗ ꯌꯦꯡꯕ ꯋꯥꯅꯤꯗ
ꯑꯣ